ꯍꯜꯂꯣ ꯑꯁ ꯑꯩ ꯑꯩꯀꯣ ꯅꯪꯉꯣꯅꯗꯥ ꯍꯥꯏꯕ ꯀꯥꯎꯈ꯭ꯔꯕ ꯑꯁꯤ ꯑꯅꯧ ꯑꯅꯧꯕꯅꯤ ꯍꯥꯏꯕ ꯀꯥꯎꯈ꯭ꯔꯕ ꯑꯗꯨ ꯅꯪ ꯄꯤꯛ ꯇꯧꯔꯣꯏꯔꯥꯅ ꯄꯥꯈꯠꯈ꯭ꯔꯅꯤ
ꯈꯪꯉꯦꯗ
ꯑꯥ
ꯀꯃꯥꯏ ꯀꯃꯥꯏ ꯂꯦꯜꯂꯤꯒꯦ ꯉꯁꯤꯕꯨ
ꯉꯁꯤ ꯑꯁ ꯌꯨꯝꯗ ꯑꯗꯨꯝ ꯂꯩꯌꯦ ꯀꯔꯤꯁꯨ ꯇꯧꯗꯦ
ꯑꯥ
ꯅꯪ ꯅꯪ ꯊꯕꯛ ꯆꯠꯂꯣꯏꯔꯥ ꯁꯨꯇꯤꯔꯥ ꯑꯥ ꯍꯧꯒꯠꯈ꯭ꯔꯦꯅꯦ
ꯑꯁ ꯍꯧꯒꯠꯈ꯭ꯔꯦ ꯉꯔꯥꯡ ꯑꯩ ꯊꯕꯛ ꯐꯖꯅ ꯇꯧꯗꯦ ꯍꯟꯗꯛ ꯅꯨꯃꯤꯗꯥꯡꯗ ꯊꯕꯛ ꯇꯧꯗꯕ ꯑꯗꯨꯒꯤ
ꯑꯣ ꯑꯠ ꯆꯥ ꯆꯥ ꯑꯗꯨ ꯅꯪꯒꯤ ꯌꯨꯝꯗꯤ ꯅꯕꯥꯅꯤ ꯂꯩꯔꯤꯌꯦꯀꯣ
ꯍꯣꯏ ꯏꯕꯥꯅꯤ ꯑꯗꯨꯝ ꯂꯩꯔꯤꯌꯦ
ꯑꯣ ꯐꯩꯅꯦ ꯐꯩꯅꯦ ꯑꯗꯨ ꯅꯨꯄꯤꯗꯣ ꯊꯕꯛ ꯐꯪꯈ꯭ꯔꯕ꯭ꯔꯥ ꯀꯃꯥꯏ ꯇꯧꯔꯤ
ꯎꯝ ꯃꯥꯒꯤ ꯊꯕꯛ ꯑꯦꯛꯁꯦꯁꯇ ꯐꯪꯉꯦ
ꯑ ꯀꯗꯥꯢꯗ
ꯑꯦꯛꯁꯦꯁ ꯀꯝꯄꯅꯤ
ꯑꯣ ꯑꯣ ꯑꯗꯨ ꯑꯗꯨꯁꯨ ꯍꯦꯂꯊ ꯀꯦꯔꯅꯤꯀꯣ
ꯍꯣꯏ ꯃꯥꯅꯦ
ꯑꯣ
ꯀꯝꯄꯅꯤꯗꯤ ꯆꯥꯎꯕꯅꯦ ꯑꯗꯨꯕꯨ ꯐ꯭ꯔꯦꯁꯔꯒꯤꯗꯤ ꯁꯤꯂꯥꯔꯤ ꯄꯤꯛꯄ
ꯎꯝ ꯎꯝ ꯍꯥꯎꯕ꯭ꯔꯥ
ꯐꯤꯐꯇꯤꯟꯗ
ꯐꯤꯐꯇꯤꯟꯗ ꯑꯣ ꯑꯣ ꯑꯗꯨ ꯑꯗꯨꯁꯨ ꯌꯥꯢ ꯌꯥꯏꯅꯦ
ꯑꯥ ꯑꯗꯨ ꯀꯝꯄꯅꯤꯁꯨ ꯌꯥꯝꯅ ꯂꯥꯞꯄꯦꯕ
ꯑꯣ ꯑꯗꯨ ꯒꯥꯔꯤꯗꯤ ꯄꯤꯕ꯭ꯔꯥ
ꯍꯣꯏ ꯄꯤꯌꯦ ꯄꯤꯕꯕꯨꯗꯤ
ꯎꯝ ꯎꯝ
ꯈꯪꯗꯦ ꯇꯨꯋꯦꯜꯐ ꯀꯤꯂꯣꯃꯤꯇꯔ ꯀꯣ
ꯎꯝ
ꯀꯔꯤ ꯀꯔꯤ ꯏꯟꯁꯥꯡ ꯆꯥꯔꯒ ꯂꯩꯕ꯭ꯔꯣ ꯅꯪꯗꯤ
ꯑꯁ ꯉꯁꯤꯁꯦ ꯉꯁꯤ ꯑꯥ ꯏꯟꯁꯥꯡꯗꯣ ꯈꯨꯍꯥꯎ ꯑꯃ
ꯑꯣ
ꯕꯤꯟꯁ ꯍꯥꯞꯆꯤꯜꯂꯦ ꯑꯗꯨꯒ ꯀꯩ ꯀꯩꯅꯣ ꯈꯪꯗꯦ ꯍꯥꯞꯆꯤꯜꯂꯦ ꯌꯥꯝ ꯍꯥꯎꯋꯦ ꯏꯕꯨꯡꯒꯤ ꯏꯟꯁꯥꯡ ꯉꯥꯛꯇ ꯌꯨꯝꯒꯤꯗꯧꯅ ꯆꯥꯏ
ꯑꯣ ꯑꯣ ꯌꯥꯝ ꯐꯩꯅꯦ ꯑꯗꯨꯗꯤꯀꯣ
ꯍꯣꯏ
ꯎꯝ ꯌꯨꯝꯒꯤ ꯏꯟꯁꯥꯡ ꯂꯩꯕꯅ ꯕꯦꯁꯅꯦ ꯉꯁꯤ ꯅꯪꯒꯤ ꯑꯄꯧꯗꯣ ꯑꯩꯒꯤ ꯅꯨꯄꯥꯗꯣ
ꯑꯥ
ꯃꯥꯁꯨ ꯅꯣꯏꯔꯣꯝꯗ ꯑꯗꯨ ꯐꯤꯅꯤꯛꯁ ꯃꯣꯜ ꯂꯩꯌꯦꯗꯅ ꯑꯗꯨꯗ ꯂꯥꯛꯀꯅꯤ ꯍꯥꯏꯌꯦ ꯃꯥꯒꯤ ꯐꯨꯔꯤꯠꯁꯤꯡ ꯂꯧꯅꯤꯡꯕ ꯃꯥꯜꯂꯦ ꯀꯥ
ꯌꯥꯝ ꯂꯩꯔꯝꯅꯤꯗ ꯃꯥꯒꯤꯗꯤ
ꯂꯥ ꯂꯩꯇꯦ ꯅꯨꯃꯤꯠ ꯈꯨꯗꯤꯡ ꯊꯕꯛ ꯆꯠꯄꯅꯤꯅ ꯃꯣꯏꯁꯨꯀꯣ
ꯐꯨꯔꯤꯠꯗꯣ ꯑꯝ ꯀꯂꯔꯗꯣ ꯀꯂꯔꯗꯣ ꯀꯣꯛꯄ ꯈꯪꯗꯦ
ꯑꯥ
ꯕꯦꯔꯤ ꯗꯔꯇꯤ ꯑꯦꯒꯦꯟ
ꯑꯥ ꯃꯣꯏ ꯑꯉꯥꯡ ꯑꯉꯥꯡꯁꯤꯡ ꯁ꯭ꯀꯨꯜ ꯆꯠꯄ ꯂꯥꯛꯈ꯭ꯔꯤ
ꯑꯣ ꯅꯨꯡꯉꯥꯏꯅꯤꯅ ꯅꯣꯏ ꯌꯥꯝ ꯂꯩꯕ ꯃꯥꯜꯂꯦ ꯃꯤ ꯌꯥꯝ ꯂꯩꯕ ꯃꯥꯜꯂꯦ ꯅꯨꯡꯉꯥꯏꯅꯤ
ꯑꯥ ꯌꯥꯝꯗꯦꯗ ꯍꯣꯏ ꯑꯉꯥꯡ ꯌꯥꯝꯕꯒꯤ ꯑꯗꯨꯝ ꯅꯨꯡꯉꯥꯏꯗ
ꯎꯝ ꯂꯩꯁꯥꯕꯤꯗꯨꯁꯨ ꯂꯩꯕ꯭ꯔꯥ ꯍꯧꯖꯤꯛ
ꯍꯣꯏ ꯂꯩꯌꯦ ꯐꯤ ꯁꯨꯔꯒ ꯂꯩꯌꯦ
ꯑꯁ ꯅꯨꯡꯉꯥꯏꯅ
ꯄꯩꯁꯥ ꯇꯥꯟ ꯑꯥ ꯑꯁ ꯑꯗꯨꯒꯨꯝꯕ ꯍꯩꯒꯅꯨ ꯑꯃꯨꯛꯀꯥ ꯑꯩ ꯀꯧꯈ꯭ꯔꯕ ꯄꯩꯁꯥ ꯉꯥꯛꯇ ꯄꯥꯏꯔꯒ ꯂꯩꯌꯦꯅꯦ ꯉꯁꯤꯗꯤ ꯑꯩꯈꯣꯏ ꯌꯨꯝꯗ ꯂꯩꯕ ꯃꯤꯁꯤꯡꯁꯦꯀꯣ
ꯄꯩꯁꯥ ꯄꯥꯏꯔꯤꯅꯤꯅꯦ
ꯎꯝ ꯄꯥꯏꯔꯒ ꯍꯦ ꯈꯪꯗ꯭ꯔꯦ ꯑꯍꯧꯕꯗꯣ ꯎꯁꯣꯏꯗꯣ
ꯎꯝ
ꯏ ꯏꯆꯦꯅ ꯏꯆꯦꯒ ꯃꯥꯒꯤ ꯀꯔꯤꯅꯣ ꯅꯨꯄꯥꯅ ꯄꯨꯔꯛꯑꯒ ꯑꯩꯈꯣꯏ ꯑꯩꯈꯣꯏꯗꯤ ꯍꯧꯖꯤꯛ ꯑꯥ ꯁꯤꯡꯖꯨ ꯁꯦꯝꯔꯒ ꯆꯥꯅꯤꯡꯉꯥꯏ ꯇꯧꯋꯦ
ꯑꯌꯥ ꯍꯥꯎꯒꯅꯤ
ꯑꯗꯨꯁꯨꯨ ꯎꯟꯗ꯭ꯔꯤꯌꯥꯒꯤ ꯎꯁꯣꯏꯗꯣ
ꯑꯥ
ꯑꯁ ꯌꯥꯝ ꯄꯨꯔꯛꯄ
ꯍꯥꯎꯒꯅꯤ ꯌꯥꯎꯒꯅꯤ
ꯍꯣꯏ ꯆꯥꯅꯤꯡꯕꯅ ꯂꯣꯏꯔꯦ ꯑꯩꯗꯤ ꯎꯝ
ꯌꯥꯝ ꯍꯩꯌꯦ
ꯌꯥꯝ ꯐꯩꯌꯦ ꯑꯩꯈꯣꯏ ꯂꯩꯕ ꯔꯣꯝꯗ ꯑꯗꯨꯗ ꯖꯪꯒꯜꯔꯣꯝ ꯈꯔ ꯂꯩꯕꯗꯣ ꯑꯗꯨꯗꯒꯤꯅꯦ ꯂꯞ ꯇꯦꯗꯤ ꯍꯩꯌꯦ
ꯑꯣ
ꯃꯣꯔꯅꯤꯡꯗ ꯆꯠꯂꯒ ꯍꯧꯖꯤꯛ ꯍꯧꯖꯤꯛ ꯉꯟꯂꯥ ꯍꯜꯂꯛꯑꯦ
ꯑꯣ
ꯑꯁꯤꯗ ꯏꯅꯝꯃꯒ ꯑꯩꯈꯣꯏꯅꯤ ꯀꯔꯤꯅꯣ ꯆꯠꯅꯤ ꯇꯧꯔꯒ ꯂꯩ꯫
ꯑꫭ
ꯃꯥꯗꯤ ꯏꯔꯨꯕ ꯆꯠꯈ꯭ꯔꯦ ꯍꯣꯏ ꯆꯥꯅꯤꯡꯔꯝꯒꯅꯤ ꯑꯁ ꯌꯥꯝꯅꯗꯤ ꯍꯥꯎꯋꯦꯀꯣ ꯑꯗꯨ ꯃꯃꯥ ꯃꯃꯥ
ꯉꯔꯥꯡ ꯑꯟꯇꯤꯗꯣ ꯀꯣꯜ ꯇꯧꯕꯅꯦ ꯀꯣꯜ ꯇꯧꯕ ꯁꯨ ꯐꯪ ꯐꯪꯗꯦ
ꯑꯣ ꯀꯅꯥ ꯑꯟꯇꯤꯔꯥ
ꯁꯤꯗ ꯂꯩꯕ ꯑꯟꯇꯤꯗꯣ
ꯑꯣ ꯆꯦꯟꯅꯥꯏꯗ ꯂꯩꯕꯗꯣ
ꯎꯝ꯫
ꯑꯣ ꯀꯣꯜ ꯄꯩꯈꯠꯄ꯭ꯔꯥ ꯑꯗꯨ
ꯎꯝ ꯍꯨꯝ ꯀꯣꯜ ꯁꯠꯇꯦ ꯇꯨꯠ ꯇꯨꯠ ꯍꯥꯏꯔꯒꯝ ꯑꯗꯨꯝ ꯊꯝꯈꯤꯕ
ꯃꯥꯒꯤ ꯔꯤꯆꯥꯔꯖ ꯂꯩꯇꯦ ꯍꯥꯏꯌꯦ ꯑꯗꯨꯒꯤꯔꯥ ꯑꯩꯅ ꯉꯁꯤ ꯀꯣꯜ ꯇꯧ ꯇꯧꯔꯒ ꯆꯠꯂꯦ ꯆꯠꯄꯗꯤ ꯑꯗꯨ ꯄꯤꯛ ꯇꯧꯗꯕ ꯄꯤꯛ ꯇꯧꯗꯕ ꯑꯗꯨ ꯃꯥꯒꯤ ꯑ ꯅꯨꯄꯤ ꯅꯨꯄꯤ ꯑꯃ ꯂꯩ ꯗꯅ ꯑꯃ ꯑꯃꯅꯥꯛꯇ ꯑꯗꯨ ꯑꯩꯈꯏ ꯆꯦꯗꯣ ꯃꯥꯅ ꯀꯣꯜ ꯇꯧꯔꯛꯑꯒ ꯃꯥꯒꯤ ꯔꯤꯆꯥꯔꯖ ꯂꯩꯇꯦ ꯅꯪꯒꯤ ꯀꯣꯜ ꯄꯤꯛ ꯇꯧꯗ꯭ꯔꯤ ꯍꯥꯏꯅ ꯀꯣꯜ ꯇꯧꯔꯛꯑꯦ ꯍꯥꯏꯕꯅꯤ
ꯑꯣ ꯑꯣ
ꯑꯗꯨꯒꯤ ꯃꯥꯒꯤ ꯁꯤꯁꯨ ꯆꯪꯕ꯭ꯔꯥ ꯍꯥꯏꯔꯒ ꯍꯣꯏ ꯆꯪꯔꯒ ꯍꯔꯥꯎꯅ ꯂꯩ ꯍꯥꯏꯌꯦ
ꯑꯁ ꯌꯥꯝ ꯅꯨꯡꯉꯥꯏꯅ
ꯑꯝ
ꯅꯪ ꯑꯩꯗꯤ ꯌꯥꯝ ꯁꯥꯎꯔꯝꯃꯅꯤꯀꯣ
ꯑꯥ ꯈꯔ ꯆꯥꯎꯋꯦ ꯍꯣꯏ
ꯍꯦ ꯑꯗꯨꯅꯦꯕ
ꯅꯣꯏ ꯅꯣꯏꯗꯒꯤꯀꯣ
ꯎꯝ꯫
ꯑꯗꯨ ꯌꯥꯝꯅꯗꯤ ꯆꯧꯕ ꯅꯠꯇꯦ ꯑꯗꯨ ꯑꯣꯏꯔꯁꯨ ꯈꯔ ꯑꯗꯨꯝ ꯆꯧꯋꯦ
ꯎꯝ ꯑꯩꯗꯤ ꯌꯥꯝ ꯇꯟꯕꯒꯤꯅꯤꯅꯦ
ꯍꯣꯏ ꯌꯥꯝ ꯇꯟꯕꯅꯦ ꯑꯩꯁꯨ ꯑꯁ ꯍꯧꯖꯤꯛꯀꯥꯟ ꯑꯃꯨꯛꯀ ꯑꯥ ꯑꯃꯨꯛꯀꯀꯣ ꯀꯔꯤ ꯀꯔꯤꯅꯣ ꯇꯧꯔꯒ ꯑꯩꯈꯣꯏꯅ ꯇꯧꯅꯤꯡꯕ ꯃꯇꯝꯗꯨꯁꯨ ꯇꯧꯕ ꯌꯥꯗꯕ ꯃꯇꯝ ꯌꯥꯝ ꯂꯩꯕꯗꯣ ꯑꯗꯨꯗꯒꯤ ꯈꯔ ꯑꯩꯁꯨ ꯇꯥꯡꯈ꯭ꯔꯥꯕ ꯂꯩꯕ ꯑꯗꯨꯒꯤꯅꯤ ꯑꯗꯨ ꯑꯣꯏꯔꯁꯨ ꯑꯁ ꯑꯩ ꯌꯥꯝꯅ ꯅꯨꯡꯉꯥꯏꯈ꯭ꯔꯦꯗ ꯉꯁꯤꯗꯤ
ꯅꯨꯡꯉꯥꯏꯔꯝꯅꯤ ꯅꯨꯡꯉꯥꯏꯔꯝꯅꯤ ꯌꯨꯝꯗ ꯂꯩꯕꯕꯨ
ꯌꯨꯝꯗ ꯂꯩꯔꯒ ꯑꯗꯨꯝ ꯁꯥꯔꯒꯀꯣ
ꯃꯥꯅꯦ
ꯎꯝ꯫
ꯃꯄꯥꯟꯗ ꯂꯩꯔꯒ ꯇꯣꯂꯣꯞ ꯆꯥꯕꯤꯒ ꯇꯣꯡꯉꯥꯜꯂꯦꯕ
ꯑꯥꯎ ꯍꯧꯖꯤꯛꯀꯥꯟ ꯑꯩꯒꯤ ꯆꯞ ꯆꯥꯕꯅꯤ
ꯃꯥꯅꯦ ꯑꯄꯥꯎꯗꯤ ꯈꯪꯕ꯭ꯔꯥ
ꯈꯪꯉꯦꯗ ꯍꯥꯏꯕꯤꯈ꯭ꯔꯦꯗ
ꯍꯔꯥꯎꯔꯝꯃꯅꯤꯅꯦ ꯃꯥꯁꯨ
ꯅꯪ ꯑꯩ ꯑꯩꯒꯤ ꯑꯗꯨꯝ ꯄꯥꯏꯅꯤꯡꯉꯥꯏ ꯂꯩꯔꯗꯤ ꯌꯥꯝ ꯅꯨꯡꯉꯥꯏꯌꯦ ꯍꯥꯏꯌꯦ ꯃꯥꯁꯨ
ꯎꯝ
ꯎꯝ ꯐꯗꯤ ꯐꯔꯕꯅꯦꯕ ꯃꯥ ꯀꯔꯤꯅꯣ ꯑꯩꯈꯣꯏꯅ ꯑꯉꯥꯡꯒꯤꯗꯃꯛꯇꯣ ꯍꯧꯖꯤꯛꯀꯥꯟ ꯄꯩꯁꯥ ꯌꯥꯝ ꯆꯪꯕꯀꯣ ꯃꯥꯒꯤꯗꯃꯛ ꯐꯤꯒꯨꯝ ꯄꯥ ꯂꯧꯋꯦ ꯀꯔꯤ ꯀꯔꯤꯅꯣ ꯑꯗꯨꯝ ꯂꯧꯕꯒꯤꯀꯣ ꯑꯩ ꯃꯉꯣꯟꯗ ꯑꯩ ꯅꯤ ꯅꯤꯔꯒ ꯂꯩꯕꯅꯦꯕ
ꯌꯥꯝ ꯂꯧꯗ꯭ꯔꯁꯨ ꯌꯥꯏꯗ ꯅꯥ ꯁꯤꯗ ꯃꯨꯛꯀ ꯆꯪꯒꯗꯧꯕꯗꯨꯕꯨ
ꯑꯥ ꯑꯗꯨꯗꯨ ꯑꯗꯨ ꯨꯆꯨꯝ ꯆꯨꯝꯗꯤ ꯆꯨꯝꯃꯦ ꯑꯗꯨ ꯑꯣꯏꯔꯁꯨꯀꯣ ꯁꯤꯗꯁꯨ ꯑꯗꯨꯝ ꯂꯩꯔꯤꯅꯤꯅ ꯑꯁꯤꯗꯗꯤ ꯌꯥꯝ ꯏꯪꯕ ꯃꯐꯝꯅꯤ ꯑꯗꯨ ꯂꯧꯗꯕꯁꯨ ꯌꯥꯗꯕ ꯉꯥꯛꯇ ꯂꯩꯕꯅꯦ ꯑꯁ ꯈꯟꯔꯒ ꯈꯟꯗꯦ
ꯅꯦꯛꯁ ꯌꯔꯐꯥꯎ ꯂꯩꯗꯣꯏꯔꯣ
ꯅꯦꯛꯁ ꯌꯔ ꯐꯥꯎ ꯈꯪꯗ꯭ꯔꯦꯅꯦ ꯅꯦꯛꯁ ꯌꯔ ꯅꯦꯛꯁ ꯌꯔ ꯑꯥ ꯖꯟꯋꯥꯔꯤꯒꯨꯝꯕꯗ ꯆꯪꯪꯂꯛꯀꯦꯔꯥ ꯍꯥꯏꯅꯗꯤ ꯈꯟꯕ
ꯑꯥ ꯂꯣꯏꯅ ꯆꯪꯈ꯭ꯔꯣꯗ
ꯑꯥ ꯅꯪꯒꯤ ꯑꯥ ꯌꯨꯝꯗꯒꯤ ꯃꯣꯜ ꯆꯪꯕꯗꯣ ꯃꯣꯜ ꯆꯠꯄꯗꯣ
ꯎꯝ
ꯑꯥ ꯋꯥꯀꯦꯕꯜ ꯗꯤꯁꯇꯦꯟꯁꯔ
ꯅꯠꯇꯦ
ꯑꯣ ꯑꯥꯎ ꯒꯥꯔꯤ ꯂꯧꯒꯅꯤꯀꯣ
ꯑꯥ
ꯑꯣ ꯑꯣ ꯌꯥꯝ ꯐꯩꯅꯦ ꯑꯗꯨꯗꯤ ꯑꯣ ꯌꯥꯝ ꯌꯥꯝ ꯐꯩ ꯍꯥꯏꯌꯦ ꯑꯩꯗꯤ ꯅꯍꯥꯟ ꯑꯩꯈꯣꯏꯅ ꯂꯥꯛꯄꯗꯣ ꯋꯥꯛꯀꯦꯕꯜ ꯗꯤꯁꯇꯦꯟꯁꯔ ꯈꯟꯕ ꯑꯣ ꯅꯪꯅ ꯅꯍꯥꯟ ꯂꯩꯕꯗꯨ ꯀꯣ ꯑꯗꯨ ꯋꯥꯛꯀꯦꯕꯜ ꯗꯤꯁꯇꯦꯟꯁꯅꯤ ꯀꯣ
ꯑꯩ ꯑꯩꯁꯨ ꯖꯨꯂꯥꯏ ꯃꯗꯨꯒꯨꯝꯕꯗ ꯔꯦꯟ ꯍꯣꯡꯁꯤꯔꯥꯅ ꯈꯜꯂꯝꯕꯅꯦ ꯈꯪꯗ꯭ꯔꯤ
ꯖꯨꯂꯥꯏ ꯃꯦꯗꯨꯗꯤ ꯑꯗꯨꯗ ꯂꯩꯔꯗꯤ ꯅꯪꯒꯤ ꯀꯝꯄꯅꯤꯗꯣ ꯈꯔ ꯀꯔꯤꯅꯣ ꯇꯧꯕ꯭ꯔꯥ ꯂꯥꯞꯄ꯭ꯔꯥ
ꯑꯩꯒꯤ ꯅꯠꯇꯕ ꯏꯃꯥꯟꯅꯕꯤꯒꯤ ꯈꯔ ꯅꯛꯄ ꯑꯗꯨꯒ ꯑꯩꯁꯨ ꯀꯝꯄꯅꯤ ꯁ꯭ꯋꯤꯆ ꯇꯧꯔꯗꯤ ꯑꯗꯨꯗ ꯇꯧꯁꯤꯔꯅ ꯈꯟꯕ
ꯑꯣ ꯑꯣ ꯑꯗꯨ ꯊꯥ ꯑꯃ ꯒꯨꯝꯕ ꯂꯩꯔꯒ ꯗꯤꯁꯀꯥꯁ ꯇꯧꯋꯦꯅꯦ ꯅꯪꯒꯤꯁꯨ ꯐꯖꯅ ꯈꯪꯔ꯭ꯔꯒ ꯀꯣ
ꯍꯣꯏ ꯑꯩꯗꯣ ꯍꯣꯡꯈꯤꯕꯅ ꯐꯔꯦꯗ ꯑꯁꯤꯗꯅꯨꯡ ꯅꯨꯡꯕꯨꯗꯤ ꯅꯨꯡꯉꯥꯏ ꯑꯗꯨꯕꯨ ꯑꯣꯏꯔꯁꯨ ꯃꯄꯥꯟꯗ ꯂꯩꯔꯒ ꯁꯦꯂꯔꯤ ꯈꯔ ꯌꯥꯝꯈꯤꯕꯅ ꯐꯩꯗ
ꯑꯥ ꯍꯣꯏ ꯑꯗꯨ ꯍꯥꯏꯕꯗꯤ ꯅꯪꯒꯤ ꯔꯦꯟꯗꯣ ꯑꯥ ꯔꯦꯟ ꯊꯤꯕꯗꯣ ꯈꯔ ꯉꯥꯏꯔꯒ ꯊꯕꯛ ꯍꯥꯟꯅ ꯊꯤꯌꯣ ꯍꯥꯏꯕ ꯑꯩꯅ ꯍꯥꯏꯕ
ꯑꯥ ꯍꯣꯏ ꯍꯣꯏ ꯌꯦꯡꯕ ꯇꯥꯔꯦ
ꯊꯕꯛ ꯋꯥꯟꯁ ꯐꯪꯈ꯭ꯔꯦ ꯍꯥꯏꯔꯗꯤ ꯑꯗꯨꯗ ꯆꯠꯄ ꯌꯥꯏ
ꯃꯥꯅꯦ
ꯔꯦꯟ ꯊꯤꯕꯁꯨ ꯑꯁ ꯄꯣꯠ ꯆꯩ ꯌꯥꯝ ꯂꯩꯈ꯭ꯔꯦ ꯍꯥꯏꯔꯁꯨ ꯔꯦꯟ ꯆꯠꯄꯗ ꯄꯩꯁꯥ ꯆꯪꯕꯅꯦ ꯑꯃꯨꯛꯀ ꯍꯣꯡꯕꯗꯣ ꯑꯩꯅ ꯎꯝ ꯍꯣꯏ ꯈꯪꯗꯕꯤꯗꯀꯣ
ꯎꯝ
ꯇꯦꯟ ꯊꯥꯎꯖꯟ ꯇ꯭ꯋꯦꯟꯇꯤ ꯊꯥꯎꯖꯟꯗꯤ ꯈꯪꯗꯕꯤꯗ ꯑꯗꯨꯝ ꯆꯠꯄꯅꯦ ꯑꯩꯈꯣꯏꯒꯤ ꯄꯣꯠ ꯆꯩ ꯌꯥꯝ ꯂꯩꯔꯁꯨ ꯑꯗꯨꯒꯤ ꯆꯞ ꯆꯥꯅ ꯈꯪꯒꯗꯕꯅꯤ ꯐꯥꯔꯁꯇ ꯎꯝ
ꯑꯗꯣ ꯑꯩꯁꯨ ꯀꯂꯦꯛꯁꯟꯗ ꯊꯕꯛ ꯇꯧꯅꯤꯡꯉꯦ ꯀꯃꯥꯏꯅ ꯇꯧꯗꯣꯏꯔꯥ
ꯑꯁ ꯀꯂꯦꯛꯁꯟꯗ ꯊꯕꯛ ꯇꯧꯅꯤꯡꯔꯗꯤ ꯀꯂꯦꯛꯁꯟꯗ ꯆꯠꯂꯣꯅꯥ ꯀꯗꯥꯏ ꯀꯗꯥꯏꯗ ꯂꯩꯕ꯭ꯔ ꯍꯥꯏꯕꯗꯨ ꯊꯤꯒꯗꯕꯅꯦ ꯍꯧꯖꯤꯛꯇꯤ ꯅꯪꯒꯤ ꯐ꯭ꯔꯦꯟ ꯁꯥꯔꯀꯜ ꯌꯥꯝꯈ꯭ꯔꯦ ꯑꯗꯨꯅ ꯑꯗꯨ ꯕꯤ ꯄꯤ ꯑꯣ ꯒꯨꯝꯕꯗ ꯅꯠꯇ꯭ꯔꯒ ꯀꯦ ꯄꯤ ꯑꯣ ꯒꯨꯝꯕꯗ ꯇꯧꯕꯁꯤꯡꯕꯨ
ꯑꯩ ꯐ꯭ꯔꯦꯟ ꯁꯥꯔꯀꯜ ꯌꯥꯝꯗꯦꯗ ꯏꯃꯨꯡꯗꯒꯤ ꯆꯠꯊꯣꯛꯇꯦꯗ
ꯑꯣ
ꯀꯥꯅꯁꯨ ꯐꯣꯟꯁꯨ ꯇꯧꯗꯦ
ꯑꯩꯁꯨ ꯗꯦꯂꯤꯗꯗꯤ ꯑꯗꯨꯝ ꯈꯪꯕ ꯂꯩꯑꯦ ꯑꯁꯤ ꯑꯩꯈꯣꯏ ꯆꯦꯟꯅꯥꯏꯗꯗꯤ ꯑꯩꯅ ꯈꯪꯍꯧꯗꯕ ꯀꯣ
ꯎꯝ
ꯑꯩꯒꯤꯁꯨ ꯊꯤꯔꯒ ꯂꯩ
ꯑꯁ ꯀꯩꯒꯤꯅꯣ ꯅꯪ ꯊꯕꯛ ꯇꯧꯔꯒ
ꯑꯥ ꯍꯧꯖꯤꯛꯇꯤ ꯊꯤꯗꯦꯗ ꯅꯍꯥꯟꯗꯣ ꯊꯤꯕꯝ ꯐꯪꯁꯨ ꯐꯪꯗꯦꯕ ꯑꯗꯨ ꯑꯩꯁꯨ ꯀꯂꯦꯛꯁꯟꯗ ꯑꯃꯨꯛꯀꯥ ꯊꯥ ꯑꯃ ꯑꯅꯤꯗꯨꯁꯨ ꯇꯩꯅꯤꯡꯉꯦꯕ ꯑꯗꯨ ꯑꯩꯅ ꯁꯨꯛꯐꯪ ꯐꯪꯗꯕ
ꯀꯣ
ꯁꯦꯂꯔꯤꯗꯤ ꯆꯥꯎꯗꯦ ꯑꯗꯨ ꯑꯣꯏꯔꯁꯨ ꯏꯟꯁꯦꯟꯇꯤꯞ ꯆꯥꯎꯕ
ꯎꯝ
ꯄꯩꯁꯥꯗꯤ ꯂꯥꯛꯇꯤ ꯂꯥꯛꯄꯅꯤ ꯑꯗꯨꯗ ꯇꯥꯎꯕ ꯀꯥꯟꯗ ꯑꯗꯨꯒ ꯄꯥꯏ ꯂꯥꯛꯔꯁꯨ ꯄꯥꯏꯕ ꯈꯪꯗꯦꯗ ꯂꯥꯛꯔꯁꯨ ꯍꯦꯛ ꯍꯦꯛ ꯆꯥꯊꯣꯛꯀꯅꯤꯗ
ꯑꯗꯨ ꯑꯣꯏꯔꯁꯨ ꯈꯔ ꯌꯥꯝꯕꯗꯤ ꯐꯩꯗꯅ ꯄꯤꯛꯄ ꯁꯔꯨꯛꯄꯨꯗꯤ
ꯑꯗꯨ ꯑꯗꯨꯗꯤ ꯑꯗꯨꯅꯦ ꯍꯣꯏ ꯈꯔ ꯌꯥꯝꯔꯒ ꯅꯪꯅ ꯃꯦꯟꯇꯦꯟ ꯇꯧꯒꯦ ꯍꯥꯏꯔꯗꯤ ꯑꯦ ꯀꯔꯤꯅꯣꯗꯤ ꯍꯦꯟꯕꯅꯤ ꯅꯣꯏ ꯇꯧꯐꯝꯗꯒꯤ ꯄ꯭ꯔꯦꯁꯔꯗꯤ ꯍꯦꯟꯗꯤ ꯍꯦꯟꯕꯅꯤꯀꯣ ꯑꯗꯨ ꯑꯩꯈꯣꯏ ꯐꯪꯗ꯭ꯔꯗꯤ ꯌꯥꯗꯦ ꯍꯥꯏꯕ ꯃꯥꯏꯟꯁꯦꯠꯇꯣ ꯑꯣꯏ ꯑꯗꯨꯗ ꯆꯠꯂꯗꯤ ꯄ꯭ꯔꯦꯁꯔꯗꯤ ꯑꯗꯨꯗꯒꯤ ꯐꯣꯔ ꯐꯥꯏꯚ ꯇꯥꯏꯝꯁꯇꯤ ꯂꯩꯒꯅꯤ ꯅꯪꯒꯤ ꯃꯥꯏꯟꯁꯦꯠꯇꯣ ꯑꯗꯨ ꯑꯩꯈꯣꯏꯅ ꯇꯧꯕ ꯉꯝꯃꯦ ꯍꯥꯏꯔꯒ ꯆꯠꯀꯅꯤ ꯑꯗꯨ ꯆꯠꯄ ꯃꯇꯝꯗ ꯑꯗꯨꯝ ꯏꯂꯥꯏ ꯂꯥꯏꯅꯁꯨ ꯐꯪꯕ ꯊꯥ ꯂꯩꯕꯅꯦ ꯊꯥ ꯊꯥꯒꯤꯀꯣ ꯊꯥ ꯑꯃꯒꯨꯝꯕ ꯐꯪꯗ꯭ꯔꯁꯨ ꯊꯥ ꯅꯦꯛꯁ ꯊꯥꯒꯨꯝꯕꯗ ꯑꯗꯨꯝ ꯐꯪꯕꯗꯣ ꯑꯗꯨ ꯅꯨꯡꯉꯥꯏꯌꯦꯗ ꯀꯣꯜ ꯑꯃꯨꯛꯀ ꯇꯧꯔꯛꯁꯤꯔ ꯅꯪꯕꯨ ꯑꯩꯅ ꯑꯁꯤ ꯂꯣꯏꯕ ꯀꯥꯟꯗ ꯑꯣ ꯑꯣ ꯍꯣꯏ ꯍꯣꯏ ꯑꯩꯒꯤꯗꯤ ꯀꯣꯜ ꯑꯗꯨꯝ ꯇꯧꯕ ꯌꯥꯕꯅꯦ ꯉꯁꯤꯗꯤ ꯅꯦꯛꯋꯥꯛ ꯐꯥꯔꯤꯗꯤꯀꯣ ꯎꯝ ꯅꯦꯠꯋꯥꯛ ꯐꯠꯇꯕꯁꯤꯅ ꯑꯩ ꯉꯁꯤ ꯀꯔꯤꯃꯠꯇ ꯇꯧꯗ꯭ꯔꯤꯑꯦꯕꯀꯣ